ꯑꯩꯗꯤ ꯄꯥꯏꯔꯔꯣꯏꯗꯕꯒ ꯃꯥꯜꯂꯨꯔꯦꯍꯦ
ꯀꯩꯅ ꯇꯧꯕꯗ ꯑꯩꯉꯣꯟꯗ ꯀꯣꯜꯁꯦ ꯍꯧꯖꯤꯛꯇ ꯂꯥꯛꯄꯗ ꯉꯥꯏꯔꯤꯌꯦ ꯃꯈꯣꯟ ꯊꯣꯛꯑꯛꯄꯒ ꯑꯩ ꯄꯥꯏ ꯍꯥꯏꯕꯅꯦꯍꯦꯛ
ꯑꯩꯗꯤ ꯀꯨꯏꯔ ꯅꯦꯋꯥ ꯈꯔ ꯅꯨꯡꯉꯥꯏꯇꯧ ꯊꯜ ꯍꯣꯁꯄꯤꯇꯥꯜꯗ ꯂꯥꯛꯄꯅꯦ
ꯂꯩ ꯅꯦꯠꯋꯥꯛꯁꯦ ꯑꯗꯨꯝ ꯅꯨꯡꯉꯥꯏꯕ ꯋꯥꯠꯂꯦꯕ ꯑꯩꯈꯣꯏ ꯁꯤꯒꯤꯁꯦ ꯑꯅꯝꯕꯅ ꯅꯦꯠꯋꯛꯁꯦ ꯋꯥꯏ ꯐꯥꯏ ꯑꯣꯏꯅ ꯁꯤꯖꯤꯟꯅꯕ
ꯎꯝ ꯅꯨꯡꯁꯤꯒꯤꯗꯒ ꯁꯥꯟꯅꯕꯁꯦ ꯂꯣꯏꯔꯦ ꯇꯪꯈꯥꯏ ꯑꯃ ꯃꯥꯒꯤꯗꯤ ꯀꯩꯁꯨ ꯆꯂꯣꯏꯗꯦ ꯑꯩꯒꯤ ꯁꯥꯟꯅꯔꯀꯥꯟꯗ ꯇꯪꯈꯥꯏ ꯇꯪꯈꯥꯏ ꯃꯥ ꯃꯥꯡꯗ꯭ꯔꯅꯤ
ꯑ ꯇꯒꯦ ꯑꯗꯨꯗꯤ ꯑꯩ ꯑꯩꯒꯤ ꯑꯩꯒꯤ ꯑꯩꯈꯣꯏꯒꯤꯁꯤꯅꯅꯦ ꯑꯦ ꯀꯩ ꯇꯧꯏꯕ ꯏꯌꯥꯔꯇꯦꯜ ꯐꯥꯏꯕꯔꯗꯧ
ꯎꯝ
ꯑꯗꯨ ꯄꯨꯁꯟꯕꯅꯤꯅ ꯋꯥ ꯉꯥꯡꯅꯕ ꯀꯥꯟꯗ ꯈꯤꯇꯪꯗꯤ ꯕꯣꯏꯁꯁꯦ ꯑꯗꯨꯝ ꯁꯦꯡꯅ ꯇꯥꯏꯌꯦꯕ
ꯎꯝ
ꯑꯗꯨꯒ ꯑꯇꯣꯞꯄ ꯑꯩꯒꯤ ꯀꯩ ꯍꯥꯏꯅꯤ ꯃꯩꯒꯨꯝꯕ ꯊ꯭ꯔꯛ ꯀꯥꯟꯗꯗꯤ ꯏꯁꯥꯒꯤ ꯅꯦꯠꯁꯦ ꯊꯥꯔ ꯀꯥꯟꯗꯗꯤ ꯁꯥꯟꯅꯩꯔꯤꯕ
ꯎꯝ ꯎꯝ
ꯁꯤꯗꯗꯤ ꯂꯣꯏꯔꯦ ꯀꯔꯤꯝ ꯇꯥꯟꯅꯗꯕꯤꯅꯤ ꯏꯃꯥꯟꯅꯕ ꯈꯣꯏꯗꯣꯛ ꯁꯥꯎꯔꯠꯄꯁꯤ ꯂꯣꯏꯔꯦ
ꯑꯗꯨ ꯑꯗꯨ ꯅꯅꯤꯁ ꯑꯣꯏꯁ ꯃꯥ ꯦ ꯑꯣꯏꯁꯅꯦ ꯌꯥꯗ
ꯑ ꯑꯗꯨꯝ ꯁꯤꯁꯦ ꯑꯩꯈꯣꯏꯒꯤ ꯀꯞ ꯍꯧꯔꯝꯗꯥꯏꯗꯣ
ꯑꯥ
ꯍꯜꯂꯣ ꯑꯗꯨ ꯑꯗꯨꯀꯥꯟꯗ ꯑꯗꯨꯝ ꯑꯩꯈꯣꯏ ꯁꯤꯒꯤ ꯌꯥꯏꯔꯤꯄꯣꯛ ꯁꯨꯝ ꯅꯥꯀꯟꯁꯦ ꯀꯩ ꯍꯥꯏꯅꯤ
ꯎꯝ
ꯅꯦꯠꯋꯥꯛ ꯊꯤ ꯌꯥꯈꯤꯗꯦꯕ ꯃꯇꯝ ꯑꯃꯗ ꯅꯦꯠꯋꯥꯛ ꯃꯣꯏ ꯋꯥꯔꯜ ꯀꯞꯀꯤꯅꯦꯅ ꯇꯧꯔꯒ ꯈꯔ ꯌꯨꯝꯈꯠꯄ ꯃꯥꯜꯂꯦꯕ ꯑꯇꯣꯞꯄ ꯍꯥꯏꯗꯤ ꯑꯇꯣꯞꯄ ꯀꯅꯦꯛꯁꯟ ꯗꯥꯏꯚꯔꯠ ꯇꯧꯕ ꯃꯥꯜꯂꯦꯕꯀꯣ ꯅꯦꯠꯋꯛꯁꯦ ꯑꯗꯨ ꯃꯇꯝꯗꯨꯗꯤ ꯍꯧꯔꯦꯕ ꯑꯗꯨꯝ ꯑꯩꯈꯣꯏꯒꯤ ꯑꯦꯀꯥꯎꯟ ꯀꯩ ꯇꯧꯕꯤꯁꯦ ꯅꯦꯋꯥꯛ ꯌꯥꯗꯕꯤꯁꯦ
ꯎꯝ ꯍꯣꯁꯄꯤꯇꯥꯜꯗ ꯑꯩꯈꯣꯏ ꯃꯥꯝꯃꯥꯅ ꯑꯃ ꯂꯩꯌꯦ ꯊꯕꯛ ꯁꯨꯅꯕ ꯊꯝꯕ ꯃꯤ ꯑꯃ ꯃꯌꯨꯝꯗ ꯆꯠꯂꯒ ꯌꯨ ꯊꯛꯏ ꯌꯥꯏꯔꯒ ꯍꯤꯗꯥꯛ ꯊꯛ ꯃꯣꯏ ꯂꯧ ꯍꯤꯗꯥꯛ ꯊꯛ ꯎꯏ ꯍꯥꯏꯕ꯭ꯔꯥ ꯑꯗꯨꯒꯤ ꯄꯨꯈꯠꯂꯛꯄ ꯍꯥꯏꯐꯦꯠ ꯍꯪꯕ ꯆꯪꯉꯝꯕ
ꯑꯣ ꯀꯃꯥꯏ ꯇꯧꯔꯤꯅꯣ ꯃꯥꯗꯤ
ꯚꯥꯏ ꯑꯉꯥꯎꯕ ꯃꯤꯅꯤꯕ
ꯑꯣ ꯕ‌ꯦꯔꯅꯤꯍꯦ ꯑꯗꯨꯗꯤ
ꯉꯥꯎꯔ ꯑꯗꯨꯝ ꯂꯩꯔꯝ
ꯅꯣꯏ ꯌꯨꯝ ꯂꯣꯝꯗꯩꯔꯣ
ꯅꯠꯇꯦ ꯑꯩꯈꯣꯏꯒꯤ ꯅꯠꯇꯦꯍ‌ꯦ ꯃꯥꯝꯃꯥ ꯍꯥꯏꯔ ꯑꯩꯈꯣꯏꯔꯣꯝꯒꯤ ꯍꯥꯏ ꯁꯤ ꯀꯩꯅꯣ ꯈꯥꯡꯉꯕ‌ꯣꯛꯀꯤ
ꯑꯣ ꯃꯥꯅꯤ
ꯃꯤ ꯃꯤꯁꯨ ꯌꯥꯝꯕ꯭ꯔꯥ ꯉꯥꯎꯁꯤꯟꯅꯕꯁꯨ ꯂꯩꯕ ꯇꯦꯁꯇꯤ ꯀꯥꯔꯝ ꯀꯩ ꯇꯦꯁꯅꯣ ꯃꯥꯏ ꯀꯥ ꯆꯪꯉꯛꯄꯁꯦ ꯑ ꯀꯩꯅꯣ ꯃꯅꯝ ꯅꯝꯃꯦ ꯇꯤꯟ ꯍꯤꯗꯥꯛ ꯃꯅꯝ ꯅꯝꯃꯦ
ꯃꯥ ꯄꯨꯈꯠꯂꯨꯕꯩꯔꯣ
ꯃꯥꯒꯤ ꯖꯒꯥꯗꯨ ꯗ꯭ꯔꯤꯞ ꯌꯥꯟꯁꯤꯜꯂꯒ ꯅꯣꯁ ꯐꯤꯗꯤꯡ ꯇꯧꯁꯜꯂꯒ ꯍꯤꯗꯥꯛ ꯃꯍꯤ ꯃꯌꯥꯝ ꯊꯥꯖꯤꯟꯕꯅꯦ ꯆꯈꯥꯎꯗꯨꯗ ꯑꯗꯨ ꯑꯣꯊꯣꯛ ꯍꯜꯂꯦꯗꯅ ꯑꯣꯊꯣꯛ ꯄꯗ ꯃꯅꯝꯗꯨꯗꯤ ꯀꯃꯥꯏꯅ ꯇꯧꯏ ꯍꯥꯏꯗ ꯑꯩꯈꯣꯏꯒꯤ ꯑ ꯇꯤꯟ ꯍꯤꯗꯥꯛꯀꯤ ꯃꯅꯝꯗꯣ ꯃꯌꯥꯝ ꯄꯥꯏꯊꯣꯔꯛꯄ
ꯑꯣ ꯑꯁ ꯕꯦꯔꯅꯤ ꯃꯣꯏ ꯋꯥꯈꯜ ꯂꯣꯟꯁꯦ ꯄꯨꯔꯥ ꯕꯦꯔꯥꯅꯤ ꯑꯍꯟ ꯒꯩꯁꯦ
ꯃꯣꯏꯔꯣ ꯈꯠꯅꯔꯨ ꯌꯥꯕꯖꯥꯠ ꯅꯠꯇ‌ꯦ ꯃꯣꯏ ꯑꯗꯨꯝ ꯉꯝꯃꯟꯕ ꯍꯣꯏ ꯍꯣꯏ ꯍꯥꯏꯔꯒ
ꯑꯣ
ꯈꯠꯅꯔꯨꯕ ꯁꯨꯡꯌꯥ ꯌꯥꯕꯖꯥꯠ ꯅꯠ
ꯍꯤꯡꯗꯤ ꯍꯤꯡꯍꯧꯔꯕꯣ ꯀꯃꯥꯏꯅ ꯇꯧꯒꯦ ꯃꯣꯏꯁꯦ
ꯍꯤꯡꯉꯤ ꯑꯅꯤꯔꯛ ꯁꯨꯔꯝꯅ‌ꯦ ꯁꯤ ꯀꯌꯥꯝ ꯀꯨꯏꯅ ꯍꯤꯡꯒꯗꯣꯏꯅꯣ ꯈꯪꯗꯦ
ꯑꯣ ꯇꯣꯏꯃꯜꯂꯛꯄꯗꯨꯗ ꯀꯩꯁꯨ ꯆꯥꯛꯍꯥꯎ ꯐꯔꯤꯅꯤ ꯇꯧꯔꯤ ꯑꯣꯏꯔꯝꯅꯤ
ꯎꯝ ꯃꯥ
ꯃꯣꯏ ꯁꯨꯝꯕ ꯀꯥꯡꯕꯨꯁꯤ ꯎꯝ ꯎꯝ ꯎꯝ ꯎꯝ ꯎꯝ ꯑꯩꯈꯣꯏꯁꯨ ꯏꯃꯥꯟꯅꯕ ꯑꯃ ꯂꯩꯌꯦ ꯀꯔꯤ ꯇꯧꯔꯤꯅꯤꯅ ꯇꯤꯜꯍꯤꯗꯥꯛ ꯊꯛꯏꯃꯤ ꯀꯥꯏꯅ ꯐ‌ꯦꯅꯥꯏꯜ ꯊꯛꯏꯅ‌ꯦ ꯀꯥꯏꯅ ꯇꯧꯈꯤꯕ ꯑꯃ ꯑꯣ ꯎꯝ ꯀꯩ ꯍꯥꯏꯅꯤ ꯀꯟꯕꯨꯗꯤ ꯀꯟꯕ ꯉꯝꯍꯧꯋꯦꯕ ꯑꯗꯣ ꯃꯁꯥꯗꯨꯗꯤ ꯑꯗꯨꯝ ꯀꯩꯅꯣꯝꯒꯨꯝ ꯍꯦꯛ ꯇꯧꯔꯛꯄ ꯀꯥꯟꯗꯀꯣ ꯃꯁꯥ ꯁꯣꯝꯖꯜꯂꯦꯕꯗꯣ ꯑꯩꯈꯣꯏꯒ ꯃꯥꯟꯅꯗ꯭ꯔꯦꯕ
ꯎꯝ
ꯉꯟꯅ ꯐꯪꯍꯧꯔꯤꯁꯤ ꯐꯔꯤꯝꯅꯤꯅꯤ ꯊꯦꯡꯅꯒ ꯐꯪꯉꯝꯃꯗꯤ ꯃꯥ ꯑꯗꯨꯝ ꯇꯨꯔꯗꯝꯅ‌ꯦ
ꯍꯥꯟꯅꯤ ꯉꯁꯤ ꯃꯣꯏ ꯐꯦꯃꯤꯂꯤꯁꯦ ꯃꯔꯅ ꯐꯥꯁ ꯒ꯭ꯌꯥꯟ ꯇꯥꯔꯦ
ꯄꯨꯈꯠꯄꯗꯤ ꯈ‌ꯪꯉꯥꯕ‌ꯣꯛꯇ ꯄꯨꯈꯠꯂꯦ ꯈꯥꯉꯕ‌ꯣꯛ ꯍꯣꯁꯄꯤꯇꯥꯜꯗ
ꯃꯤꯁꯤꯡꯁꯦ ꯀꯣ ꯈꯛꯇ ꯉꯥꯎꯔ ꯇ꯭ꯔꯤꯠꯃꯦꯟ ꯄꯤ
ꯑꯣ
ꯎꯝ
ꯂꯧ ꯇꯤꯜꯜꯂꯤꯗꯥꯛ ꯃꯔꯥꯡ ꯀꯥꯏ ꯃꯇꯝꯅꯤꯅꯦ ꯑꯗꯨꯕꯨꯗꯤ ꯂꯧ ꯃꯇꯝ ꯑꯣꯏꯕꯅꯤꯅ
ꯇꯕ ꯐꯦꯕꯁ ꯐꯔꯦꯕꯔꯅꯦ ꯂ ꯑꯌꯁꯤ ꯌꯥꯥꯡ ꯂꯩ ꯅꯤꯡꯊꯝꯊꯥꯁꯨ
ꯑ
ꯑꯗꯨꯅ ꯊꯧ ꯌꯥꯝ ꯐꯕꯅꯤꯅ ꯅ ꯃꯌ ꯂꯩꯔꯤꯛꯇ ꯆ ꯀꯣ ꯆꯥꯗꯕ ꯊꯕꯛꯇ ꯇꯧꯋꯦ
ꯑꯣ ꯅ ꯂꯩꯕꯗꯤ ꯍꯣꯁꯇꯦꯜꯗꯨ ꯂꯩꯕꯅꯦꯕ
ꯍꯣꯏ ꯍꯣꯁꯇꯦꯜꯗ ꯅꯪ ꯌꯨꯝꯗ ꯆꯠꯂ ꯖꯨꯒꯣꯠ ꯆꯥꯗ꯭ꯔꯗꯤ ꯇꯨꯝꯃꯣ ꯅꯪ ꯇꯨꯝꯅꯤꯡꯉꯣ ꯃꯐꯝ ꯀꯥꯏꯗꯅ ꯇꯨꯝꯃꯣ ꯑꯄꯥꯝꯕꯗꯣ ꯇꯟꯕ
ꯑꯥ
ꯃꯌꯨꯝꯗ ꯆꯠꯂꯒꯅꯦ ꯍꯦꯛꯇ ꯑꯇꯣꯞꯄ ꯊꯣꯛ ꯍꯥꯏꯗꯤ ꯇꯥꯔꯣ ꯇꯗ ꯍꯥꯏ ꯅꯨꯡꯉꯥꯏꯇꯕ ꯋꯥꯅꯦꯕ
ꯑꯥ
ꯑꯗꯨ ꯆꯥꯣ ꯊ
ꯂꯩꯕꯗꯤ ꯅꯣꯏ ꯑꯗꯨꯗ ꯊꯕꯛ ꯏꯪꯈꯥꯡ ꯍꯥꯏꯕꯗꯤ ꯆꯥꯛꯀꯨꯝꯕ ꯊꯣꯡꯕ ꯈꯣꯠꯄ ꯀꯩ ꯇꯧꯔ ꯂꯩꯔꯤꯅꯣꯕ ꯑ ꯂꯩꯗꯅ
ꯑꯩꯈꯣꯏꯒꯤ ꯀ꯭ꯂꯤꯅꯤꯛ ꯁꯦꯡꯕ ꯁꯦꯡꯗꯣꯛꯄ ꯁꯤꯟꯇꯣꯁꯤꯡꯟꯖꯤ ꯑꯋꯥꯗꯄꯥ
ꯑꯥ
ꯈꯅꯅꯕ ꯊꯝꯕꯅꯦꯕ ꯍꯦꯜꯄꯔ ꯍꯥꯏꯇꯥꯔꯦ
ꯑꯣ ꯑꯣ ꯑꯆꯥ
ꯃꯥꯏꯟ ꯊꯔꯃ
ꯍꯣꯏ ꯁꯨ
ꯃꯥꯥꯏ ꯐꯖꯔꯅꯤꯔꯤꯌꯥꯅꯤ ꯍꯧꯖꯤꯛ ꯐꯥꯎꯗꯤ ꯀꯩꯅ ꯇꯧꯗꯦ ꯌꯥꯝꯁꯤ ꯑꯣꯟꯃꯤꯦꯗ ꯑꯣꯟ ꯎꯂꯛꯇꯛꯇꯦ
ꯀꯔꯤ ꯀꯔꯝꯕ ꯀꯒꯥꯔꯤꯅꯅꯣ ꯊꯛꯏꯕꯣ ꯍꯥꯏꯗꯤ ꯐꯤꯅꯥꯏ ꯃꯈꯜ ꯃꯣꯏꯒꯤ ꯂꯩꯗꯅ ꯇꯤꯜꯖꯥ ꯃꯈꯜ
ꯃꯥ ꯈꯥꯎꯗꯦ ꯂꯩꯕꯦ ꯂꯪꯒ ꯀꯇꯤꯡ ꯀꯥꯏꯅꯩ ꯂꯩꯕꯅꯦ ꯑꯗꯨ ꯀꯔꯝꯕꯅꯣꯤ
ꯑꯁ ꯪꯒꯟ ꯀ ꯇꯤꯡꯒ ꯊꯛꯑꯗꯤ ꯃꯥꯁꯤꯒ ꯑꯗꯨꯝ ꯄꯨꯈꯠꯇ꯭ꯔꯤꯉꯩꯗ ꯑꯗꯨꯝ ꯁꯤꯒ ꯇꯝꯃꯤ ꯆꯪꯒꯇꯦꯡꯗꯤ
ꯖꯒꯠ ꯆꯗꯦ
ꯔꯥꯅꯤ
ꯂꯧ ꯂꯧꯗꯤ ꯁꯣꯝ ꯅꯥꯀꯟꯗꯗꯤ ꯀꯨꯝ ꯆꯨꯞꯄ ꯑꯃ ꯂꯧ ꯎꯏ ꯈꯥꯉꯕꯣꯛꯇꯗꯤ
ꯍꯣꯏ ꯑꯥ
ꯅꯣꯏꯗꯣꯅꯥꯀꯥꯟꯗꯗꯤ ꯂꯧ ꯍꯧꯔꯕ ꯀꯃ ꯇꯧꯔꯒꯦ
ꯂꯧꯁꯦ ꯑꯁ ꯀꯩ ꯍꯧꯈ꯭ꯔꯦ ꯉꯍꯥꯟ ꯑꯩꯈꯣꯏ ꯏꯃꯥꯍꯣꯏ ꯂꯥꯛꯄ ꯇꯥꯏꯃꯤꯡꯁꯤꯗ ꯀꯩ ꯇꯧꯕꯗꯤ ꯍꯧꯈ꯭ꯔꯦ ꯃꯤ ꯀ ꯑꯩꯈꯣꯏ ꯅꯥꯄꯤ ꯄꯦꯡꯕ ꯂꯩꯗꯅ ꯅꯥꯄꯤ ꯈꯣꯏꯗꯣꯛ ꯑꯗꯨꯒ ꯏꯁꯤꯡ ꯀꯔꯤ ꯀꯔꯤ ꯇꯦꯡꯊꯣꯛꯑ ꯀꯔꯤ ꯇꯧꯔꯕ ꯃꯇꯨꯡ ꯎꯀꯥꯏ ꯇꯛꯑ ꯃꯇꯨꯡ ꯃꯇꯨꯡꯗ ꯅꯥꯞꯄꯤ ꯍꯥꯏꯕ ꯐꯣꯏꯗꯠꯂꯦꯕꯀꯣ ꯍꯥꯏꯗꯤ ꯃꯈꯥꯗ ꯂꯩꯍꯧꯕꯉꯩꯗꯣ ꯃꯔꯥ ꯇꯥꯔꯒ ꯁꯨꯝ ꯀꯩ ꯇꯧ ꯍꯧꯈ꯭ꯔꯦ ꯃꯤ ꯊꯥꯗꯔꯒ ꯍꯣꯕ ꯍꯧꯔꯛꯑꯦ ꯑꯗꯨꯒ ꯑꯃꯨꯛ ꯉꯔꯥꯡ ꯅꯍꯥꯟ ꯉꯔꯥꯡ ꯉꯔꯥꯡꯐꯧꯛꯇꯪ ꯀꯩ ꯇꯧ ꯑꯩꯈꯣꯏ ꯐꯧ ꯍꯨꯜꯂꯦ ꯐꯧ ꯍꯨꯟꯕ ꯂꯣꯏꯁꯤꯟꯈ꯭ꯔꯦ ꯈꯔ ꯈꯔ ꯈꯔ ꯕꯕꯥꯅ ꯑꯗꯨꯝ ꯆꯠꯂꯤ ꯂꯧꯕꯕꯨꯛꯇꯤ ꯍꯜꯂꯣ ꯍꯜꯂꯣ ꯍꯜꯂꯣ ꯍꯜꯂꯣ ꯇꯥꯟꯅꯈꯤꯗ꯭ꯔꯦꯅꯦ ꯑꯦꯕꯥꯛ ꯌꯥꯈꯤꯗ꯭ꯔꯣ ꯀꯩꯅꯣꯝ ꯇꯧꯔꯤꯦ ꯍ ꯅꯨꯡꯉꯥꯏꯇꯦ ꯅꯦꯋꯥꯥꯛ ꯅꯨꯡꯉꯥꯏꯇꯦ ꯑꯗꯨ ꯆꯨꯝꯗꯣꯏꯅꯤꯅꯦ ꯍꯜꯂꯣ ꯇꯥꯗ꯭ꯔꯕꯣ ꯍꯜꯂꯣ ꯃꯔꯤ ꯅꯨꯡꯉꯥꯏꯕ ꯑꯃ ꯂꯤ ꯍꯧꯔ ꯀꯥꯟꯁꯤꯗ ꯅꯦꯠꯋꯥꯛꯁꯤ ꯇꯠꯈ꯭ꯔꯦꯅꯤ